ꯏꯇꯥꯎ ꯌꯥꯔꯝꯗ꯭ꯔꯦꯗ ꯏꯇꯥꯎ ꯅꯥꯕ
ꯑꯁ ꯁꯍꯍ ꯄꯣꯔꯥ ꯕꯦꯔꯥꯅꯤꯍꯦ
ꯏꯇꯥ ꯑꯩ ꯋꯥꯔꯤ ꯑꯃ ꯂꯤꯔꯛꯀꯦ ꯇꯥꯎ ꯑꯗꯨꯕꯨꯗꯤ ꯋꯥꯔꯤ ꯇꯥꯎ
ꯎꯝ ꯎꯝ ꯇꯕꯔꯣ ꯂꯤꯔꯣ ꯂꯤꯔꯣ ꯂꯤꯔꯣ ꯂꯤꯔꯣ
ꯊꯥꯏꯅ ꯃꯅꯨꯡꯉꯥꯏꯗ ꯏꯇꯥꯎ ꯃꯖꯥꯛ ꯐꯖꯕ ꯅꯨꯄꯥ ꯑꯃ ꯂꯩꯔꯝꯃꯦꯕ ꯏꯇꯥꯎꯒꯨꯝꯕ ꯏꯇꯥꯎꯒꯨꯝꯕ
ꯅꯨꯄꯤꯅ ꯄꯥꯝꯕ ꯈꯔ ꯍꯥꯞ ꯎꯠꯁꯜꯂꯨꯅꯦ
ꯍꯦꯛ ꯌꯦꯡꯕꯗ ꯅꯨꯄꯤꯅ ꯉꯥꯎꯕ ꯍꯥꯏꯇꯥꯔꯦ ꯊꯥꯖ ꯌꯦꯡꯕ ꯅꯨꯄꯤꯅ ꯉꯥꯎꯕ ꯍꯥꯏꯇꯥꯔꯦ ꯑꯗꯨꯃꯥꯏꯅ ꯑꯗꯒꯤꯗꯤ ꯃꯥꯁꯦ ꯄꯤꯀꯥꯏꯀꯥꯜꯗ ꯑꯗꯨꯝ ꯐꯖꯔꯛꯦ ꯃꯃꯤꯡꯁꯤ ꯀ꯭ꯔꯤꯁꯅ ꯀ꯭ꯔꯤꯁꯅꯁꯨ ꯀꯋ ꯌꯥꯇꯥꯔꯦ
ꯁꯤ ꯌꯥꯏ ꯌꯥꯏ
ꯍꯥꯏꯗꯤ ꯀ꯭ꯔꯤꯁꯅ ꯔꯥꯁꯤ ꯂꯩꯅ ꯀ꯭ꯔꯤꯁꯅ ꯔꯥꯁꯤ ꯁꯤꯜꯂꯦꯅ ꯀ꯭ꯔꯤꯁꯅ ꯀ꯭ꯔꯤꯁꯅ ꯍꯥꯏꯅ ꯀꯧꯋꯦ ꯏꯗꯥꯎꯒꯨꯝꯕꯅꯤꯀꯣ
ꯃꯥꯅꯦ
ꯑꯗꯩ ꯃꯥꯁꯦ ꯂꯩꯀꯥꯏ ꯃꯤ ꯅꯨꯄꯤ ꯃꯈꯩꯁꯤꯅ ꯑꯗꯨꯝ ꯉꯥꯎꯋꯦ ꯑꯉꯥꯡ ꯑꯣꯏꯔꯤ ꯀꯥꯟꯗ ꯄꯤ ꯀꯥꯟꯗꯩꯀꯣ ꯃꯥꯒ ꯑꯗꯨꯝ ꯄꯨꯟꯅꯕ ꯍꯥꯏꯅ ꯍꯣꯠꯅꯩꯕ ꯈꯪꯕ꯭ꯔꯥ ꯑꯗꯒꯤꯗꯤ ꯃꯥꯁꯤ ꯃꯈꯨꯠ ꯃꯁꯥꯁꯨ ꯌꯥꯝ ꯆꯨꯝꯃꯦ ꯍꯥꯏꯇꯥꯔꯦ ꯃꯈꯨꯠ ꯃꯁꯥꯁꯨ ꯌꯥꯝ ꯁꯤꯡꯕ ꯍꯥꯏꯇꯥꯔꯦ ꯃꯥꯅ ꯂꯪ ꯑꯗꯩ ꯃꯥ ꯑꯁꯤꯔꯨꯝ ꯑꯦꯅꯤ ꯍꯤꯔꯝꯗ ꯍꯥꯏꯇꯥꯔꯦ ꯌꯥꯝꯌꯥꯝꯕ
ꯑꯣ ꯌꯥꯝ ꯍꯥꯏ ꯆꯤꯡꯕ
ꯌꯦꯁ ꯌꯦꯁ ꯆꯥꯎꯈꯠꯂꯛꯑꯦ ꯆꯥꯎꯈꯠꯂꯛꯄꯗꯒꯤꯗꯤ ꯃꯥꯒꯤ ꯃꯒꯨꯟꯁꯦ ꯅꯣꯡꯃ ꯅꯣꯡꯃꯒꯤ ꯁꯨꯝ ꯍꯥꯞꯀꯠꯂꯛꯑꯦꯅꯦ ꯆꯥꯛ ꯊꯣꯡꯕ ꯊꯥꯛꯄꯗ ꯑꯣꯏꯒꯦꯔꯥ ꯑꯁ ꯀꯩ ꯍꯥꯏꯅꯤ ꯑꯁ ꯃꯥꯅꯕꯨ ꯊꯣꯡꯉꯗꯤ ꯌꯥꯔꯦ ꯃꯥꯅꯕꯨ ꯇꯧꯔꯗꯤ ꯌꯥꯔꯦꯅ ꯇꯧꯋꯦꯀꯣ ꯑꯗꯩ ꯑꯦ ꯈꯨꯡꯒꯪ ꯍꯥꯏꯁꯤ ꯑꯗꯨꯝ ꯅꯥꯎꯔꯤ ꯈꯔ ꯀꯥꯕꯤꯗꯅ
ꯀꯥꯄꯤ ꯀꯥꯄꯤ ꯅꯥꯎꯔꯤ ꯀꯥꯞꯄ ꯄꯥꯏꯕ ꯄꯥꯝꯃꯦ ꯅꯍꯥ ꯏꯪꯈꯠꯂꯛꯄꯁꯤꯅ ꯍꯥꯏꯗꯤ ꯎꯆꯦꯛ ꯋꯥꯌꯥ ꯎꯕꯁꯦ ꯍꯥꯅꯤꯡꯕꯗꯣ
ꯍꯣꯏ ꯍꯣꯏ ꯃꯈꯣꯏꯁꯨ ꯌꯥꯝ ꯆꯨꯝꯃꯦ ꯍꯥꯏꯇꯥꯔꯦ ꯅꯥꯎꯔꯤ ꯀꯥꯕ ꯈꯣꯠꯄꯒꯤ ꯃꯈꯣꯏꯁꯨ ꯌꯥꯝ ꯆꯨꯝꯃꯦ ꯃꯈꯣꯏ ꯁꯤ ꯆꯨꯝꯃꯟꯗꯅ ꯍꯥꯏꯗꯤ ꯀꯩ ꯍꯥꯏꯅꯤ ꯅꯥꯎꯔꯤ ꯀꯝꯄꯤꯇꯤꯁꯟ ꯌꯥꯝ ꯊꯣꯛꯄꯁꯤ ꯃꯥ ꯑꯗꯨꯝ ꯐꯔꯥꯁ ꯂꯧꯌꯦꯕ ꯃꯥꯅ ꯑꯗꯨꯝ ꯃꯀꯣꯛ ꯊꯣꯡꯉꯦꯕ ꯑꯗꯩꯗꯤ ꯃꯥꯖꯦ ꯈꯣꯏ ꯈꯨꯟꯖꯤꯗ ꯃꯣꯏ ꯈꯨꯟꯁꯤꯗ ꯀꯩꯅꯣꯝꯃ ꯅꯣꯡꯃꯥ ꯅꯨꯃꯤꯠ ꯑꯃꯗꯤ ꯁꯟꯅꯥꯎ ꯍꯥꯏꯇꯥꯔꯦ ꯁꯅꯥꯎ ꯑꯃꯥ ꯁꯖꯤꯛ ꯆꯥ ꯂꯩꯕ
ꯑꯥ
ꯁꯅꯥꯎꯝ ꯁꯖꯤꯛ ꯆꯥ ꯂꯩꯕꯁꯤꯗ ꯍꯥꯏꯗꯤ ꯂꯩꯗꯅ ꯎꯆꯦꯛ ꯋꯥꯌꯥ ꯍꯥꯏꯁꯦ ꯑꯃ ꯂꯩꯗꯅ ꯍꯥꯏꯗꯤ ꯈꯨꯡꯒꯪ ꯍꯥꯏꯖꯤ ꯑꯗꯨꯝ ꯍꯥꯏꯗꯤ ꯌꯨꯝ ꯑꯁꯣꯡꯕ ꯀꯩꯀꯥ ꯃꯌꯥꯝ ꯂꯩꯕꯅꯤꯅꯀꯣ ꯑꯗꯨꯗ ꯎꯆꯦꯛ ꯌꯥꯁꯨ ꯃꯌꯥꯝ ꯂꯩꯗꯅ ꯑꯗꯨꯅ ꯕꯜꯖꯔꯁꯦ
ꯑ ꯂꯪꯖꯥꯖꯦ
ꯕꯜꯆꯔꯁꯦ ꯁꯅꯥꯎ ꯍꯧꯖꯤꯛꯀꯤ ꯁꯅꯥꯎꯖꯦ ꯆꯥꯗꯣꯏꯒꯤ ꯄꯥꯏꯁꯤꯜꯂꯛꯄꯅꯤꯗ ꯃꯥꯖꯤꯅ ꯅꯥꯎꯔꯤꯁꯤ ꯀꯥꯞꯄ ꯀꯥꯞꯄ ꯂꯥꯛꯄꯁꯤꯗ ꯍꯧꯖꯤꯛ ꯄꯥꯏꯁꯤꯜꯂ ꯆꯥꯒꯦ ꯇꯧꯕꯥꯁꯤ ꯎꯕꯗꯥꯏꯗ
ꯑꯣ ꯍꯧꯖꯤꯛꯀꯤ ꯃꯁꯛ ꯐꯖꯕ ꯃꯈꯨꯠ ꯃꯁꯥ ꯌꯥꯝ ꯆꯨꯝꯕ꯭ꯔ
ꯌꯦꯁ ꯌꯦꯁ ꯌꯦ ꯍꯣꯏ ꯍꯣꯏ ꯍꯣꯏ ꯑꯗꯨꯅ ꯗꯨꯕꯥꯥꯏꯅ ꯊꯥꯛ ꯂꯥꯎ ꯀꯥꯞꯄꯦ ꯃꯥ ꯍꯥꯠꯇꯤ ꯍꯥꯠꯅꯤꯡꯗꯦ ꯎꯆꯦꯛꯁꯦ ꯑꯗ ꯍꯥꯏꯗꯤ ꯎꯆꯦꯛ ꯍꯥꯠꯅꯤꯡꯗꯕ ꯅꯠꯇꯕ ꯁꯅꯥꯎꯗꯣ ꯍꯣꯏ ꯍꯣꯏ ꯁꯅꯥꯎꯗꯨꯁꯨ ꯄꯥꯟꯒꯤ ꯗꯣꯏꯔꯅꯀꯣ ꯌꯦꯁ ꯌꯦꯁ ꯑꯗꯨꯅ ꯊꯥꯛ ꯀꯥꯕꯁꯦ ꯑꯍꯥꯟꯕꯗ ꯎꯆꯦꯛꯁꯤ ꯄꯥꯟꯗꯦꯅꯦ ꯄꯥꯟꯗ ꯎꯆꯦꯛꯁꯤ ꯎꯆꯦꯛꯁꯤ ꯅꯥꯎꯔꯤ ꯀꯥꯞꯄꯦ ꯈꯪꯕꯗꯩ ꯁꯠ ꯄꯥꯏꯊꯣꯛꯑꯒ ꯎꯊꯛꯁꯤꯗ ꯁꯠ ꯇꯣꯡꯉ ꯂꯩꯕꯅꯤꯗ ꯀꯧꯕꯤꯂꯥ ꯄꯥꯝꯕꯤ ꯃꯊꯧ ꯃꯥ ꯃꯥ ꯀꯩꯅꯣꯁꯤꯗ
ꯃꯇꯣꯟꯖꯤꯗ
ꯇꯣꯡꯉ ꯂꯩꯕ ꯎꯝ ꯑꯗꯒꯤꯗꯤ ꯁꯥꯥꯂꯥ ꯍꯥꯏꯔꯝꯃꯒ ꯆꯥꯠ ꯆꯤꯡꯊꯣꯛ ꯊꯥꯕꯁꯤꯅ ꯎꯆꯦꯛꯁꯤ ꯑꯗꯨꯝ ꯍꯥꯏꯗꯤ ꯅꯨꯄꯥꯗꯨꯅ ꯀꯥꯞꯄ ꯀꯩ ꯍꯥꯏꯅꯤ ꯅꯥꯎꯔꯤ ꯃꯔꯨꯁꯤ ꯁꯣꯏꯐꯗ꯭ꯔꯕ ꯅꯥꯎꯔꯤ ꯃꯔꯨꯅꯦꯕ ꯑꯗꯨꯝ ꯁꯨꯡꯁꯣꯏ ꯁꯣꯏ ꯁꯣꯏ ꯁꯨꯡ ꯁꯣꯏ ꯍꯥꯏꯗꯤ ꯀꯩ ꯍꯥꯏꯅꯤ ꯁꯣꯏꯔꯣꯏꯗꯕ ꯍꯥꯏꯇꯥꯔꯦ ꯄꯥꯟꯗꯧ ꯂꯩꯔꯕ ꯑꯗꯨꯝ ꯃꯃꯤꯠ ꯎꯏꯔꯥ ꯀꯥꯞꯀꯦꯔꯥ ꯊꯨꯪ ꯊꯨꯟ ꯑꯣꯜꯂ ꯀꯥꯞꯀꯦꯔꯥ ꯇꯨꯪ ꯑꯣꯜꯂ ꯀꯥꯞꯀꯦꯔꯥ ꯆꯦꯞꯅ ꯀꯥꯞꯀꯦꯔꯥ ꯑꯗꯨꯝ ꯄꯥꯜꯂꯅꯦꯕ ꯑꯗꯩꯗꯤ ꯃꯥꯅ ꯑꯦꯁ ꯁꯤ ꯎꯆꯦꯛꯁꯤꯗꯗꯤ ꯍꯥꯠꯂꯒꯦꯅ ꯆꯤꯡꯊꯣꯛ ꯀꯥꯞꯄꯅꯤꯗꯅ
ꯋꯥꯈꯟꯁꯤꯗ ꯃꯁꯤꯃꯇꯪꯗꯤ ꯍꯥꯠꯂꯥꯒꯦꯅ ꯈꯟꯈꯤꯕꯗꯣ
ꯍꯣꯏ ꯍꯣꯏ ꯍꯣꯏ ꯃꯥꯅ ꯈꯟꯕ ꯄꯣꯠꯁꯦ ꯑꯗꯨꯝ ꯅꯥꯎꯔꯤ ꯃꯔꯨꯁꯤꯗꯁꯨ ꯊꯣꯛꯂꯛꯑꯦꯕ ꯈꯪꯕ꯭ꯔꯥ ꯋꯥꯈꯜꯂꯣꯟꯁꯦ ꯑꯗꯨ ꯅꯥꯎꯔꯤ ꯃꯔꯨꯁꯦ ꯐꯠ ꯄꯥꯏꯔꯥ ꯎꯆꯦꯛꯖꯤꯒꯤ ꯃꯥ ꯃꯀꯣꯛꯁꯨ ꯍꯣꯏ ꯃꯀꯣꯛꯁꯦ ꯐꯔꯥꯛ ꯊꯣꯡ ꯐꯣꯛ ꯀꯦꯜꯂꯦ ꯎꯆꯦꯛꯁꯤ ꯑꯗꯨꯝ ꯆꯥꯎꯢ ꯆꯥꯎꯌꯦꯕꯨ ꯑꯩꯈꯣꯏ ꯀꯦꯖꯤ ꯆꯥꯃꯨꯛ ꯇꯥꯕ ꯍꯥꯏ ꯇꯥꯔꯦ
ꯑꯣ ꯑꯁ ꯆꯥꯎꯔꯍꯦ ꯑꯗꯨꯗꯤ
ꯂꯨꯝ ꯂꯨꯝ ꯂꯥꯎꯔꯒꯥ ꯍꯣꯏ ꯆꯥꯎꯋꯦ ꯑꯗꯩꯗꯤ ꯃꯥꯅ ꯑꯗꯨꯃꯥꯏꯅ ꯇꯧꯔꯦ ꯂꯩꯀꯥꯏ ꯃꯌꯥꯝꯁꯦ ꯃꯥꯁꯦ ꯊꯥꯒꯠꯅꯔꯦ ꯊꯥꯒꯠꯅꯔꯦ ꯂꯩꯀꯥꯏ ꯃꯌꯥꯝꯁꯤꯅ ꯍꯥꯟꯅꯗꯤꯁꯨ ꯄꯥꯝ ꯄꯥꯝꯂꯤꯕꯅꯦ ꯂꯩꯀꯥꯏꯒꯤ ꯑꯩꯃꯥ ꯆꯥꯎꯔꯛꯃꯤꯀꯣ ꯑꯗꯨꯝ ꯀꯥꯟꯗꯗꯤ
ꯑꯥ
ꯂꯩꯀꯥꯏꯒꯤ ꯑꯩꯈꯣꯏ ꯅꯨꯄꯤ ꯑꯉꯥꯡ ꯂꯩꯁꯥꯕꯤ ꯂꯩ ꯃꯈꯩꯁꯦ ꯃꯃꯥ ꯃꯄꯥꯅ ꯍꯥꯏꯗꯤ ꯃꯉꯣꯟꯗ ꯊꯥꯖꯅꯤꯡꯉꯦꯅꯦ
ꯑꯣ
ꯑꯗꯨꯃꯥꯏꯅ ꯄꯥꯎ ꯇꯥꯕꯗꯗꯤ ꯃꯥ ꯑꯣꯏ ꯑꯗꯩꯩ ꯎꯝ ꯑꯗꯩꯗꯤ ꯃꯥꯅ ꯉꯣ ꯂꯩꯀꯥꯏꯁꯤ ꯄꯨꯝꯕꯁꯤ ꯍꯧꯖꯤꯛ ꯚꯜꯆꯔꯁꯤ ꯊꯣꯡꯉꯒ ꯄꯨꯂꯞ ꯆꯥꯛꯀꯧꯕꯅꯤꯗꯅ
ꯑꯣ
ꯃꯉꯣꯟ ꯄꯥꯝꯁꯦ ꯍꯦꯟꯒꯠꯂꯦ ꯍꯦꯟꯒꯠꯂꯛꯄꯗꯩꯩ ꯃꯥꯁꯦ ꯑꯩꯁ ꯁꯤꯗꯤ ꯑꯩ ꯂꯩꯀꯥꯏꯗ ꯁꯨꯝ ꯂꯩ ꯇꯥꯔꯥꯗꯤ ꯑꯩ ꯊꯨꯅ ꯂꯨꯍꯣꯡꯕ ꯇꯥꯔꯦ ꯃꯥꯁꯦ ꯂꯝ ꯑꯃꯗ ꯆꯠꯂꯦꯅꯦ ꯂꯝꯖꯦ ꯆꯠꯂꯦ ꯂꯝ ꯑꯇꯣꯞꯄ ꯑꯃꯗ ꯃꯥꯁꯦ ꯂꯥꯏꯔꯤꯛ ꯂꯥꯏꯁꯨ ꯇꯝꯕꯒꯤ ꯆꯠꯂꯦ ꯑꯩꯈꯣꯏ ꯆꯍꯤ ꯇꯔꯦꯠꯃꯨꯛ ꯍꯥꯏꯇꯥꯔꯦ ꯆꯍꯤ ꯇꯔꯦꯠꯃꯨꯛ ꯂꯥꯏꯔꯤꯛ ꯂꯥꯏꯁꯨ ꯇꯝꯕꯩ ꯆꯠꯂꯦ ꯆꯠꯄꯁꯤꯗ ꯃꯥꯁꯦ ꯇꯕꯝ ꯍꯥꯏꯇꯥꯥꯔꯦ ꯇꯝꯕꯝ ꯃꯥꯒꯤ ꯁ꯭ꯀꯨꯜ ꯍꯥꯏꯒꯗ꯭ꯔꯥ ꯁꯤꯗꯁꯨ ꯃꯥꯁꯦ ꯃꯁꯛ ꯐꯖꯅ ꯈꯪꯉꯦꯕ ꯃꯤꯅ ꯑꯇꯣꯞꯄ ꯃꯒꯨꯟ ꯁꯛ ꯐꯖꯕ ꯑꯣꯏꯒꯦꯔꯥ ꯃꯈꯨꯠ ꯃꯁꯥꯁꯤꯡꯕ ꯑꯣꯏꯒꯦꯔꯥ ꯇꯧꯊꯣꯔꯛꯏꯕ ꯊꯕꯛ ꯃꯌꯥꯝꯁꯦ ꯍꯥꯏꯗꯤ ꯃꯤꯅ ꯏꯄꯥꯝ ꯄꯥꯝꯅꯕꯗꯣ ꯑꯣꯏꯔꯦꯕ
ꯃꯤꯅ ꯃꯁꯛ ꯐꯖꯅ ꯈꯪꯉꯦ ꯍꯥꯏꯇꯥꯔꯦ
ꯍꯣꯏ ꯇꯥ ꯂꯪꯕꯒꯤ ꯑꯩꯈꯣꯏꯒꯤ ꯀꯝꯄꯤꯇꯤꯁꯟ ꯇꯧꯋꯦ ꯇꯥꯁ‌ꯦ ꯃꯥ ꯂꯪꯕꯁꯦ ꯑꯁꯣꯝ ꯅꯥꯀꯟ ꯂꯝꯄꯥꯛꯁꯦ ꯂꯪꯕꯁꯦ ꯅꯥꯀꯟ ꯂꯝꯄꯥꯛꯁꯦ ꯌꯨꯡꯕꯤꯅꯦꯕ ꯇꯧꯖꯦ ꯁꯜꯂꯦ ꯍꯥꯏꯇꯥꯔꯦ ꯑꯗꯨꯛꯀꯤ ꯃꯇꯤꯛ
ꯌꯥꯝ ꯊꯤꯅ ꯁꯜꯂꯦꯕ ꯎꯝ
ꯇꯥꯖꯦ ꯂꯥꯁ ꯐꯖꯅ ꯁꯥꯟꯅꯅꯦ ꯂꯪꯉꯤꯁꯤꯉꯣ ꯌꯨꯡꯕ ꯀꯩꯖꯦ ꯆꯥꯛ ꯂꯎ ꯌꯨꯡꯉ ꯈꯣꯏ ꯂꯩꯄꯥꯛꯇꯩ ꯁꯠꯇꯣꯛ ꯉꯝꯗꯕꯩ ꯈꯨꯌꯨꯡꯗꯅꯦ ꯌꯨꯡꯊꯦꯛꯏꯁꯦ
ꯊꯛ ꯂꯥꯎꯅꯥ ꯌꯨꯡꯖꯟ
ꯑꯗꯨꯛꯀꯤ ꯃꯇꯤꯛ ꯍꯣꯏ ꯍꯣꯏ ꯑꯗꯒꯤ ꯑꯃꯨꯛ ꯃꯤꯗꯤ ꯐꯨꯠꯕꯣꯜ ꯍꯥꯏꯁꯦ ꯈꯣꯡꯅ ꯀꯥꯎꯏꯗꯅ
ꯑꯣ
ꯃꯥꯏꯗꯤ ꯈꯨꯠꯅ ꯑꯣꯏꯅ ꯁꯥꯅꯩꯌꯦꯕ ꯃꯥꯗꯤ ꯀꯤꯞꯄꯔ ꯍꯥꯏꯁꯦ ꯑꯗꯨꯛꯀꯤ ꯃꯇꯤꯛ ꯍꯩꯀꯣ ꯃꯥꯅ ꯂꯪꯕ ꯕꯣꯜꯖꯦ ꯅꯥꯀꯟ ꯑꯃꯒꯤ ꯒꯣꯜ ꯍꯦꯛ ꯂꯥꯡꯕ ꯅꯥꯀꯜ ꯑꯃ ꯒꯣꯜꯁꯤ ꯆꯥꯟꯉꯝꯃꯦ ꯃꯥ ꯂꯥꯡꯕꯁꯦ
ꯑꯗꯒꯤ ꯃ
ꯇꯣꯞ ꯏꯁꯀꯣꯔꯔꯁꯤ ꯃꯥꯅ ꯇꯥꯔꯤꯅꯦꯃꯦ ꯇꯣꯞ ꯏꯁꯀꯣꯔꯔꯁꯤ ꯃꯥꯅ ꯇꯥꯔꯤꯅꯦꯃꯦ ꯑꯣꯏ ꯄꯥꯟꯖꯟ ꯄꯥꯟꯖꯟ ꯈ꯭ꯋꯥꯗꯩꯩ ꯍꯟꯅ ꯆꯟꯕ ꯃꯤꯁꯦ ꯃꯥꯅ ꯇꯥꯏꯌꯦꯕ ꯈꯪꯕ꯭ꯔꯥ ꯀꯝꯄꯤꯇꯤꯁꯟꯗꯨꯗ
ꯐꯨꯠꯕꯣꯜꯗꯨꯗ ꯈꯣꯡ ꯌꯥꯎꯗꯕꯤ ꯈꯨꯠꯅ ꯂꯪꯉꯒꯅꯦꯕ
ꯈꯨꯠꯅꯅꯦ ꯃꯤꯗꯤ ꯐꯨꯠꯕꯣꯜ ꯍꯥꯏꯔ ꯈꯣꯡꯅ ꯀꯥꯎꯒꯦ ꯃꯥꯗꯤ ꯈꯨꯟ ꯑꯣꯏꯅ ꯂꯪꯉꯒ ꯇꯣꯁ ꯏꯁꯀꯣꯔꯁꯨ ꯇꯥꯜꯂꯑꯦ ꯑꯗꯩ ꯀꯤꯞꯄꯔꯁꯤ ꯃꯥꯅ ꯀꯥꯎꯕꯁꯤ ꯀꯅꯥꯝ ꯆꯪꯉꯝꯗꯦ ꯃꯥꯅ ꯀꯤꯞꯄꯔ ꯂꯩꯀꯥꯟꯗ ꯒꯣꯜꯒ ꯀꯥꯎꯕꯖꯤ ꯀꯅꯥ ꯆꯪꯉꯝꯗꯦ ꯑꯗꯨꯛꯀꯤ ꯃꯇꯤꯛ ꯍꯥꯏꯗꯤ ꯀꯩ ꯍꯥꯏꯅꯤ ꯄꯨꯔꯥ ꯂꯥꯏꯄꯣꯛꯅꯤ ꯍꯥꯏꯇꯥꯔꯦ
ꯒꯣꯜꯗꯨꯗ ꯐꯛꯂꯥꯡ ꯑꯃ ꯈꯤꯜꯂ ꯊꯝꯈꯤꯕꯒꯨꯝꯕꯅꯦꯕ
ꯍꯣꯏ ꯍꯣꯏ ꯍꯣꯏ ꯍꯣꯏ ꯑꯗꯨꯅꯦꯗꯤ ꯑꯗꯩ ꯃꯥꯁꯦ ꯑꯈꯣꯏꯒꯤ ꯆꯍꯤꯒꯤ ꯑꯦꯛꯖꯥꯝ ꯊꯥꯕ ꯃꯇꯝꯗꯣ ꯌꯧꯔꯦꯅꯦ ꯄꯔꯤꯈ꯭ꯌꯥ ꯊꯥꯕ ꯃꯇꯝ ꯌꯧꯔꯛꯑꯦ ꯃꯇꯝꯁꯦ ꯁꯤꯗ ꯍꯣꯏ ꯅꯨꯡꯁꯤ ꯅꯤꯉꯣꯟ ꯍꯥꯏꯒꯗ꯭ꯔꯥ ꯀꯩꯅꯣ
ꯑꯥ
ꯅꯨꯡꯁꯤ ꯅꯤꯉꯣꯟ ꯈꯔ ꯌꯥꯎꯁꯤꯜꯂꯛꯄ ꯍꯥꯏꯇꯥꯔꯦ ꯃꯥꯁꯦ ꯅꯨꯄꯥꯅꯤꯅ ꯑꯃꯨꯛ ꯄꯤꯅ ꯁꯨꯝꯈ꯭ꯔꯦ ꯑꯗꯨꯗꯨꯅ ꯑꯦꯛꯖꯥꯝꯁꯤ ꯄꯔꯤꯈ꯭ꯌꯥꯁꯤ ꯊꯥꯕ ꯊꯥꯗꯕ ꯃꯥ ꯗꯔꯀꯥꯔ ꯇꯥꯗ꯭ꯔꯦ ꯅꯨꯄꯤ ꯅꯨ ꯍꯥꯏꯔꯗꯤ ꯃꯥ ꯆꯦꯜꯂꯦꯅꯦ ꯑꯦꯛꯖꯥꯝꯁ‌ꯦ ꯊꯥꯕꯣꯏ ꯊꯥꯗꯕꯣꯏ ꯆꯦꯜꯂꯦ ꯃꯥꯗꯤ
ꯎꯝ
ꯇꯥꯔꯤꯕ ꯃꯔꯨꯞ
ꯇꯥꯏꯌꯦ ꯇꯥꯏꯌꯦ ꯆꯦꯜꯂꯦ ꯇꯥꯏꯌꯦ ꯁꯨꯝ ꯅꯣꯛꯅꯤꯡꯉꯛꯄ ꯍꯥꯏꯇꯥꯔꯦ ꯃꯥꯅ ꯐꯔꯝꯃꯤ ꯈꯨꯐꯗꯨꯒ ꯅꯨꯄꯤꯒꯤꯗꯃꯛꯇ ꯆꯦꯟꯈꯠꯂꯛꯄꯗꯨꯗ
ꯍꯣꯏ ꯑꯦꯛꯖꯥꯝꯅꯤ ꯑꯦꯛꯖꯥꯝ ꯀꯥꯏꯔꯤ ꯃꯋꯥ ꯂꯧꯗꯦꯀꯣ ꯑꯗꯨꯗ ꯃꯥꯁꯤ ꯁꯣꯜꯂꯦ ꯃꯥꯁꯦ ꯁꯣꯜꯂꯛꯄꯁꯤ ꯑꯣꯖꯥ ꯃꯌꯥꯝꯁꯤꯅ ꯉꯥꯡꯉꯦ ꯅꯪꯕꯨ ꯁꯨꯃꯥꯏꯅ ꯇꯧꯕ꯭ꯔꯥꯅꯦ ꯍꯥꯏꯅ ꯍꯥꯏꯗꯤ ꯍꯥꯟꯗꯗꯤ ꯍꯩꯔ ꯂꯥꯛꯏꯃꯤꯅꯀꯣ ꯁ꯭ꯀꯨꯜꯒꯤꯁꯨ ꯃꯥꯏ ꯈ꯭ꯋꯥꯏꯗꯩꯩ ꯌꯥꯝ ꯄꯣꯔꯛꯀꯅꯦꯅ ꯑꯁꯥ ꯇꯧꯔꯤꯕ ꯃꯤ ꯑꯃꯅꯦꯕ꯫
ꯑꯥ
ꯇꯧꯒꯜꯂꯛꯑꯦꯅꯦ ꯑꯗꯩ ꯅꯨꯄꯤꯁꯤꯒ ꯈꯔ ꯀꯥꯏꯅꯕ ꯍꯥꯏꯇꯔꯦ ꯀꯥꯏꯅꯔꯦ ꯅꯨꯄꯤꯁꯦ ꯀꯥꯏꯅꯕ ꯃꯇꯝ ꯑꯣꯏꯔꯦ ꯅꯨꯡꯉꯥꯏꯔꯛꯇ꯭ꯔꯦꯕ ꯃꯥꯗꯤ ꯃꯥꯒꯤ ꯀꯦꯔꯤꯌꯥꯔꯁꯨ ꯃꯥꯡꯉꯛꯄ ꯅꯨ ꯀꯥꯏꯅ ꯊꯣꯛꯑꯦ꯫
ꯀꯥꯏꯅ ꯊꯣꯛꯑꯦ꯫
ꯑꯗꯩꯗꯤ ꯀ꯭ꯂꯥꯁ ꯑꯦꯂꯚꯦꯟ ꯇꯨꯌꯦꯞ ꯀꯥꯔꯛꯄ ꯃꯇꯝꯁꯤꯗꯗꯤ ꯃꯥꯁꯦ ꯃꯩ ꯑꯃꯨꯛ ꯆꯈꯠꯂꯛꯑꯦꯅꯦ ꯃꯥ ꯂꯥꯏꯔꯤꯛ ꯈꯨꯄꯁꯦ ꯑꯗꯒꯤ ꯇꯨꯌꯦꯞꯁꯤꯗ ꯑꯃꯨꯛ ꯊꯥꯛ ꯂꯞꯃꯩ ꯁ꯭ꯀꯨꯜꯒꯤ ꯇꯣꯞꯄꯔꯁꯤ ꯃꯥꯅ ꯑꯣꯏꯕꯅꯤꯗ꯫ ꯇꯥꯛ ꯂꯥꯎꯅꯅꯦ ꯃꯥ ꯑꯣꯏꯊꯦꯛꯑꯦ ꯑꯗꯩꯗꯤ ꯑꯣꯖꯥꯈꯣꯏ ꯊꯥꯒꯠꯂꯦ꯫ ꯑꯣꯖꯥꯈꯩꯁꯤ ꯌꯔꯤꯈꯩ ꯊꯥꯒꯠꯂꯛꯑꯦ ꯃꯥꯁꯦ ꯅꯪ ꯑꯗꯨꯃꯥꯏꯅ ꯇꯧꯔꯛꯀꯅꯤ ꯈꯣꯠꯀꯅꯤꯁꯦ ꯑꯩꯈꯣꯏꯅ ꯈꯪꯉꯤ ꯅꯪ ꯅꯁꯥꯅ ꯁꯨꯝ ꯂꯣꯠꯁꯤꯜꯂꯒ ꯊꯝꯕꯩ ꯅꯠꯇ꯭ꯔꯥ ꯅꯪꯅ ꯅꯍꯥꯟꯗꯒꯤ ꯍꯣꯠꯅꯔꯣꯏꯅ ꯍꯣꯠꯅꯗꯕꯩ ꯅꯠꯇ꯭ꯔꯥꯅ ꯑꯗꯒꯤ ꯑꯩꯈꯣꯏꯒꯤ ꯂꯩꯗꯅ ꯑꯈꯣꯏ ꯑꯩꯈꯣꯏꯅꯁꯨ ꯑꯆꯥꯄꯣꯠ ꯀꯥꯡ ꯂꯩꯅꯕ ꯄꯩꯁꯥ ꯄꯤꯗꯅ ꯈꯣꯠꯇꯅꯀꯣ
ꯑꯥ ꯅꯨꯡꯁꯤꯗꯅꯀꯣ
ꯏꯚꯟ ꯑꯩꯈꯣꯏꯒꯤ ꯂꯣꯀꯦꯜ ꯅ꯭ꯌꯨꯁ ꯍꯥꯏꯇꯥꯔꯦ ꯂꯣꯀꯦꯜ ꯅ꯭ꯌꯨꯁꯀꯤ ꯀꯩꯅꯣꯅ ꯕꯥꯎ ꯏꯟꯇꯔꯚ꯭ꯌꯨ ꯂꯧꯋꯦ ꯍꯥꯏꯇꯥꯔꯦ ꯃꯇꯝꯗꯨꯗ ꯀꯃꯥꯢꯅ ꯂꯥꯏꯛ
ꯍꯗꯤ ꯃꯀꯣꯛ ꯃꯀꯣꯛ ꯇꯥꯔꯛꯄ ꯍꯥꯏꯕꯁꯤꯗꯕꯨ ꯃꯌꯥꯝꯗꯁꯨ ꯈꯪꯍꯟꯅꯤꯡꯉꯤꯗꯅ
ꯍꯣꯏ ꯍꯣꯏ ꯍꯣꯏ ꯑꯗꯨꯒꯤ ꯅ꯭ꯌꯨꯁ ꯀꯥꯔ ꯂꯧꯗꯅ ꯈꯣꯠꯇꯅ ꯑꯩꯈꯣꯏ ꯑꯐꯥꯎꯕ ꯑꯩꯈꯣꯏꯒꯤ ꯀꯔꯤ ꯍꯥꯏ ꯀꯔꯦ ꯑꯐꯥꯎꯕ ꯃꯇꯝꯗꯨꯗ ꯐꯥꯎꯔꯤꯁꯦ ꯑꯩꯈꯣꯏ ꯂꯥꯏꯁ꯭ꯔꯝ ꯃꯆꯥ ꯑꯃ ꯊꯤ ꯐꯥꯎꯋꯤ ꯃꯥꯁꯦ ꯍꯦꯗꯤ
ꯔꯤꯄꯣꯔꯠ ꯍꯥꯏꯗꯤ ꯅ꯭ꯌꯨꯁ ꯔꯤꯄꯣꯔꯇꯔ ꯑꯣꯏꯕ ꯄꯥꯎꯃꯤ ꯑꯐꯥꯎꯕ ꯑꯃ
ꯏꯟꯇꯔꯚꯤꯌꯨ ꯂꯧꯋꯤ ꯃꯥꯅꯦ ꯂꯧꯕꯅꯤ ꯃꯤ ꯃꯈꯩꯁꯤ ꯐꯖꯅ ꯌꯦꯡꯅꯈꯤ ꯃꯇꯝꯗꯨꯗ ꯑꯗꯒꯤꯗꯤ ꯇꯨꯌꯦꯜꯞꯁꯤ ꯊꯥꯔꯦ ꯇꯨꯌꯦꯞ ꯊꯥ ꯂꯣꯏꯨꯔꯛꯄꯁꯦ ꯃꯥꯖꯦ ꯑꯗꯩꯗꯤ ꯑꯃꯨꯛ ꯃꯈꯥ ꯇꯥꯅ ꯃꯥꯏ ꯈꯨꯟꯗ ꯑꯃꯨꯛ ꯆꯪꯉꯨ ꯇꯥꯔꯗꯤ ꯅꯨꯄꯤ ꯃꯌꯥꯝꯗꯨ ꯀꯦꯜꯂꯅꯤ ꯈꯪꯕꯩꯀꯣ
ꯑꯥ ꯃꯥꯅꯤ ꯃꯥꯅꯦ ꯍꯥꯟꯅ ꯉꯥꯎꯁꯤꯟꯅꯔꯝꯕꯒꯤ ꯃꯑꯣꯡꯗꯣ ꯑꯗꯨꯃꯥꯏꯅ ꯑꯃꯨꯛ ꯃꯥꯡꯉꯛꯑꯒꯗꯤ
ꯑꯗꯩꯗꯤ ꯆꯠꯈ꯭ꯔꯦ ꯃꯥꯁꯦ ꯂꯥꯏꯔꯤꯛ ꯇꯝꯕ ꯃꯈꯥ ꯇꯥꯅ ꯑꯗꯩꯗꯤ ꯃꯥꯁꯦ ꯂꯥꯏꯔꯤꯛ ꯇꯝꯃ ꯂꯩꯒ꯭ꯔ‌ꯦ
ꯑ
ꯑꯗ ꯍꯧꯖꯤꯛ ꯍꯧꯖꯤꯛꯁꯤ ꯃꯥꯁꯦ ꯀꯟꯅ ꯀꯩꯅꯣ ꯇꯧꯔꯤ ꯂꯥꯏꯔꯤꯛ ꯀꯟꯅ ꯇꯝꯃꯤ ꯃꯥ ꯈꯨꯟꯒꯤ ꯊꯝꯃꯤ ꯈꯨꯟ ꯈꯨꯟꯒꯤ ꯑꯁꯥ ꯆꯥꯎꯅ ꯊꯝꯃꯤ ꯍꯨꯖꯤꯛ ꯇꯝꯃꯤ ꯂꯣꯏꯗ꯭ꯔꯤ ꯂꯥꯏꯔꯤꯛ ꯇꯝ ꯂꯣꯏꯗ꯭꯭ꯔꯤ ꯍꯧꯖꯤꯛ ꯂꯧꯔꯛꯀꯗꯣꯔꯦ ꯂꯣꯏꯔꯦ ꯋꯥꯔꯤꯁꯤ ꯑꯗꯨ ꯚꯥꯏ ꯃꯇꯝꯗꯤ ꯇꯥꯔꯦ ꯄꯨꯡ ꯊꯝꯃꯒꯦ ꯐꯣꯟꯁꯦ ꯃꯊꯪꯃꯨꯛ ꯇꯧꯔꯁꯤ